ꯌꯥꯏꯌ‌ꯦꯅꯦ ꯇꯥꯕ꯭ꯔꯣ ꯀꯩꯗꯧꯔꯤꯅꯣ ꯀꯩꯗꯧꯔꯤꯅꯣ
ꯔꯥꯝꯗꯅꯦ
ꯅꯊꯟꯗ ꯑꯣ
ꯌꯦꯁ ꯏꯊꯟꯗ ꯑꯩꯈꯣꯏ ꯃꯥꯕꯨꯗꯤ ꯂꯥꯛꯑꯦ ꯑꯩꯈꯣꯏ ꯃꯥꯕꯨꯁꯨ ꯑꯩꯈꯣꯏ ꯃꯥꯁꯨ ꯂꯩꯗ
ꯑꯣ ꯅꯨꯡꯉꯥꯏꯔꯦꯀꯣ ꯀꯥꯏ ꯆꯠꯄ꯭ꯔꯣ ꯉꯁꯤꯗꯤ
ꯀ ꯀꯥꯏꯗꯒꯤꯅ‌ꯣ ꯏꯕꯦꯝꯃꯥ
ꯁꯨꯝꯅ ꯁꯨꯝ ꯂꯩꯔꯝꯅꯦ ꯀꯥꯏꯝꯇ ꯀꯔꯤꯝꯇ ꯆꯠꯇꯦ ꯆꯠꯅꯤꯡꯉꯥꯏꯁꯨ ꯂꯩꯇꯦꯅ ꯑꯩ ꯂꯣꯛ ꯀꯩꯅꯣ ꯇꯧꯋꯦꯕ ꯅꯥꯇꯣꯝ ꯐꯨꯟꯕꯗꯣ ꯐꯨꯡꯒꯠꯄꯗꯣ
ꯑꯁ ꯀꯨꯏꯔꯦꯍ‌ꯦ ꯅꯪ ꯑꯗꯨꯃꯥꯏꯅꯒ ꯇꯧꯗꯕ
ꯑꯁꯦꯡꯕ ꯑꯗꯩ ꯉꯔꯥꯡ ꯅꯍꯥꯟꯗꯣ ꯑꯩꯅꯦ ꯑ ꯑꯩꯈꯣꯏꯗꯣ ꯅꯣꯡ ꯇꯥꯏꯌꯦꯕꯀꯣ
ꯑꯥ
ꯇꯥꯕ꯭ꯔꯣ ꯍꯣꯏ ꯍꯥꯏꯌꯣ ꯍꯣꯏ ꯍꯥꯏꯗ꯭ꯔꯗꯤ ꯍꯣꯏ ꯍꯣꯏ ꯇꯥꯏꯌꯦꯕ ꯍꯣꯏ ꯍꯥꯏꯗꯗꯤ ꯇꯥꯗꯕ꯭ꯔꯥ ꯈꯜꯂꯦꯕ
ꯑꯣ ꯑꯩꯅ ꯑꯣꯡ ꯎꯪꯒꯨꯝꯕ ꯍꯥꯏꯕ ꯑꯗꯨꯅꯅꯦ
ꯍꯥꯏꯕꯗꯤ ꯅꯪꯅ ꯍꯣꯏ ꯍꯥꯏꯗꯗꯤ ꯑꯥ ꯅꯦꯠꯀ ꯌꯥꯗꯕ꯭ꯔꯥ ꯋꯥꯈꯜꯗ ꯊꯣꯛꯑꯦꯕꯀꯣ
ꯑ
ꯏꯊꯟꯗ ꯉꯥꯡꯉ ꯂꯩꯕ ꯌꯥꯗꯦꯅ
ꯑꯩꯅ ꯍꯥꯏꯕꯁꯦ ꯀꯩꯅ‌ꯣ ꯑꯣꯏꯗꯦꯗ ꯎꯝ ꯅꯣꯡꯁꯨ ꯍꯣꯏ ꯅꯣꯡ ꯇꯥꯕꯒꯤ ꯏꯪꯕ ꯀꯥꯟꯗ ꯏꯆꯦꯈꯣꯏꯅ ꯐꯦꯟꯗꯣ ꯀꯟꯅ ꯊꯥꯔ ꯇꯨꯝꯕ ꯑꯗꯨ ꯑꯩ ꯐꯦꯟꯗꯤ ꯌꯥꯒꯟꯗ‌ꯦꯅꯥ
ꯍꯣꯏ
ꯐꯦꯟ ꯌꯥꯗꯕꯒꯤ ꯑꯗꯨꯗ ꯀꯩꯅꯣ ꯇꯧꯁꯤꯟꯕꯗ ꯅꯥꯇꯣꯡꯁꯤ ꯂꯣꯏꯅ ꯀꯩꯅꯣ ꯇꯧꯔꯦ ꯑꯗꯨꯗꯤ ꯎꯄꯥꯏ ꯂꯩꯇꯦ ꯐꯨꯜꯂꯦ ꯍ‌ꯣꯏ
ꯒꯨꯂꯤꯗꯤ ꯆꯥꯔꯝꯃꯣꯏꯅꯦ ꯅꯪꯗꯤ
ꯑꯩ ꯒꯨꯂꯤ ꯆꯥꯗꯦ ꯍꯥꯏꯕ ꯅꯪꯅ ꯍꯦꯟꯅ ꯈꯪꯕ ꯅꯠꯇ꯭ꯔꯣ
ꯈꯪꯉꯦ ꯈꯪꯉꯦ
ꯑꯩꯗꯤ ꯒꯨꯂꯤ ꯆꯥꯕꯁꯦ ꯀ ꯄꯥꯛ ꯄꯥꯝꯗꯦ ꯈꯪꯗꯦ ꯀꯃꯥꯏꯟ ꯇꯧꯕꯅꯣ ꯈꯪꯗꯦ ꯑꯗꯅ ꯒꯨꯂꯤꯒꯨꯝꯕ ꯆꯥꯕꯁꯦ ꯅꯨꯡꯉꯥꯏꯇꯦꯕꯀꯣ ꯆꯥꯕꯗꯣ
ꯑꯥ ꯑꯩꯅ ꯒꯨꯂꯤ ꯆꯥꯗ꯭ꯔꯤꯒꯩ ꯁꯨꯡꯐ ꯐꯔꯔꯣꯏ
ꯑꯗꯣ ꯅꯪꯅꯀꯣ ꯃ ꯃꯍꯧꯁꯥꯗꯒꯤ ꯒꯨꯂꯤ ꯆꯥꯔꯛꯈ꯭ꯔꯕꯅꯦꯕ ꯑꯗꯨꯝ ꯍꯦꯛ ꯅꯥꯕꯗ ꯅ‌ꯣꯏꯅ ꯒꯨꯂꯤ ꯆꯥꯕ ꯑꯩꯈꯣꯏꯅ ꯒꯨꯂꯤ ꯆꯥꯗꯕꯤꯗ ꯈꯥꯡꯉꯒ ꯂꯩꯈ꯭ꯔꯕꯩ ꯑꯗꯨꯝ ꯈꯥꯡꯂ ꯗꯨꯝ ꯐꯈ꯭ꯔꯕꯗꯣ ꯑꯣꯏꯌ‌ꯦꯕ
ꯎꯝ
ꯑꯩꯗꯤ ꯒꯨꯂꯤ ꯆꯥꯗ꯭ꯔ ꯑꯗꯨꯝ ꯌꯥꯔꯦꯗ ꯆꯥꯗꯦꯗ
ꯍꯣꯏ ꯅꯪꯁꯤ ꯏꯁꯤꯡ ꯑꯁꯥꯕ ꯈꯔ ꯊꯣꯛꯑꯗꯤ ꯌꯥꯔꯦ
ꯍꯣꯏ ꯑꯌꯨꯛꯇ ꯆꯥ ꯊꯛꯑꯦ
ꯑ
ꯅꯨꯡꯊꯤꯅꯁꯨ ꯊꯛꯑꯦ ꯌꯥꯔꯦ ꯌꯥꯔꯒ ꯂꯩꯔꯤꯅꯦ ꯍꯧꯖꯤꯛ ꯑꯁ ꯏꯆꯦꯒꯤꯅꯦ ꯏꯆꯦꯒꯤ
ꯑꯣ ꯆꯤꯛꯑꯦꯍꯦ ꯀꯥꯡꯒ ꯂꫭꯏꯃꯛ
ꯀꯔꯤ ꯍꯥꯏꯕ ꯀꯥꯡ ꯂꯩꯑꯦ ꯍꯥꯏꯕ꯭ꯔꯣ
ꯍꯣꯏ ꯑꯁ ꯀꯥꯡ ꯆꯤꯛ ꯃꯣꯏꯅ ꯆꯤꯛꯄꯁꯦ ꯍꯧꯖꯤꯛꯀꯥꯟ ꯌꯥꯝ ꯅꯥꯏꯅꯦ ꯨꯒꯨꯗ ꯅꯥꯏꯠ ꯑꯝꯇꯥ ꯊꯥꯒꯦꯗ
ꯅꯍꯥꯟ ꯅꯪꯒꯤ ꯈꯣꯡꯗꯣ ꯐꯖꯅ ꯁꯣꯛꯑꯦꯅꯦ ꯌꯥꯝ ꯅꯥꯔꯝꯕꯅꯦꯕꯣ
ꯐꯔꯦꯗ ꯍꯧꯖꯤꯛꯇꯤ
ꯑꯣ ꯅꯪ ꯊꯕꯛꯁꯨ ꯆꯠꯇ꯭ꯔꯦ
ꯆꯠ꯭ꯔꯦ ꯆꯠꯂꯔꫭꯏꯗ
ꯑꯣ ꯅꯪꯒꯤ ꯑꯃꯗꯣ ꯉꯥꯏꯕ ꯑꯣꯏꯅ ꯑꯗꯨꯝ ꯉꯥꯏꯔꯣꯅ
ꯅꯪ ꯀꯩꯗꯧꯏꯅꯣ
ꯑꯩ ꯀꯩꯁꯨ ꯇꯧꯗꯦ ꯁꯨꯝꯅ ꯁꯨꯝ ꯃꯊꯛꯇ ꯀꯥꯔ ꯅꯪꯉꯣꯟꯗ ꯐꯣꯟ ꯇꯧꯔꯤꯅꯤ ꯑꯁ ꯑꯩꯈꯣꯏꯁꯨ ꯀꯥꯡ ꯌꯥꯝꯃꯦꯕ
ꯑꯣ
ꯀꯥꯡ ꯌꯥꯝꯕꯒꯤ ꯉꯁꯥꯏ ꯏꯃꯥꯟꯅꯕꯤ ꯑꯥ ꯃꯄꯥꯟ ꯂꯩꯕꯗꯣ ꯃꯃꯥ ꯃꯉꯣꯟꯗ ꯐꯣꯟ ꯄꯨꯡ ꯑꯅꯤꯔꯣꯝ ꯋꯥꯔꯤ ꯁꯥꯟꯅꯩꯌꯦ
ꯁꯕꯥꯁ
ꯄꯨꯡ ꯑꯅꯤꯔꯣꯝ ꯋꯥꯔꯤ ꯁꯥꯟꯅꯕ ꯍꯥꯏꯕꯁꯦ ꯀꯩꯅꯣꯗꯅꯦꯗ ꯍꯣꯏ ꯑꯗꯨꯝ ꯁꯨꯝꯅ ꯁꯨꯝ ꯇꯧꯕꯗꯣ ꯑꯔꯣ ꯇꯧꯕ ꯃꯥ ꯋꯥꯔꯤ ꯁꯥ ꯀꯔꯤꯅꯣ ꯃꯤꯒꯤ ꯋꯥꯔꯤ ꯈꯔ ꯉꯥꯡꯕ ꯈꯣꯠꯄ ꯇꯧꯔꯒꯀꯣ
ꯑꯥ
ꯋꯥꯔꯤ ꯁꯥꯟꯅꯔꯒ ꯀꯨꯏꯅ ꯁꯥꯟꯅꯩꯑꯌꯦ ꯍꯥꯏꯕꯗꯣ ꯃꯣꯏꯒꯤ ꯂꯧ ꯂꯣꯏꯕꯒꯤ ꯑꯗꯨꯒꯤ ꯃꯇꯥꯡꯗ ꯑꯃꯨꯛ ꯁꯥꯟꯅꯔꯦ
ꯑꯥ
ꯑꯗꯨ ꯃꯣꯏ ꯃꯣꯏꯒꯤ ꯔꯣꯝ ꯃꯥꯅ ꯂꯩꯕ ꯔꯣꯝꯗꯣ ꯑꯗꯨꯁꯨ ꯃꯣꯏꯒꯤ ꯃꯥꯅ ꯂꯩꯕꯔꯣꯝꯗꯨ ꯃꯤ ꯌꯥꯝ ꯂꯩ ꯌꯥꯝ ꯊꯥꯅꯩ ꯍꯥꯏꯌꯦꯕ꯫ ꯂꯩ ꯌꯥꯝ ꯊꯥꯕꯗꯣ ꯑꯗꯨꯒꯤ ꯑꯗꯨꯒꯤ ꯋꯥꯔꯤ ꯂꯤꯔꯛꯄ ꯋꯥꯅꯤ꯫ ꯑꯗꯨ ꯁꯥꯔꯦ ꯑꯗꯨ ꯇꯥꯔꯦ ꯍꯣꯏ ꯑꯥꯗꯗꯣ ꯂꯩꯌꯥ ꯅꯠꯇꯦ ꯈꯨꯟꯗ ꯅꯠꯇꯦ ꯃꯥꯅ ꯍꯧꯖꯤꯛ ꯍꯧꯖꯤꯛ ꯂꯩꯕꯗꯣ
ꯑꯣ
ꯑꯗꯨ ꯂꯩ ꯌꯥꯝ ꯊꯥꯅꯩ ꯍꯥꯏꯌꯦꯕ꯫
ꯑꯗꯨꯗꯤ ꯅꯨꯡꯉꯥꯏꯔꯝꯅꯤꯅ ꯌꯦꯡꯕ
ꯍꯣꯏ ꯑꯗꯨꯒꯤ ꯃꯥꯅ ꯍꯥꯏꯕ ꯑꯗꯨ ꯑꯩꯅ ꯑꯗꯨꯗꯤ ꯌꯥꯝ ꯅꯨꯡꯉꯥꯏꯌꯦꯅ ꯈꯣꯠꯂꯦꯅ ꯍꯥꯏꯕꯤ ꯑꯍꯣꯏ ꯅꯨꯡꯉꯥꯏꯌꯦ ꯈꯣꯠꯂꯦ ꯍꯥꯏꯕ꯫
ꯍꯣꯏ ꯐꯖꯨ ꯐꯖꯔꯅꯤ ꯌꯦꯡꯕꯗꯒ ꯅꯨꯡꯉꯥꯏꯕ ꯃꯇꯝꯗꯣ꯫ ꯑꯣꯏꯔꯝꯃꯅꯤꯕ
ꯍꯣꯏꯅꯦ ꯗꯨꯃꯥꯏ ꯑꯣꯏꯔꯝꯗꯨꯏ ꯃꯥꯜꯂꯦ꯫ ꯃꯥꯅ ꯍꯥꯏꯌꯦ ꯑꯗꯨꯗꯤ ꯑꯩꯅ ꯌꯥꯝ ꯐꯩꯌꯦꯅ ꯂꯩ ꯍꯥꯏꯗꯤ ꯂꯩ ꯊꯥꯕ ꯃꯇꯝꯁꯦ ꯂꯩ ꯑꯈꯣꯏ ꯍꯧꯖꯤꯛ ꯑꯩꯅ ꯂꯩꯕ ꯂꯩꯀꯥꯏꯁꯨ ꯂꯩꯁꯦ ꯃꯤꯌꯥꯝ ꯊꯥꯅꯩꯌꯦꯕ꯫ ꯌꯨꯝ ꯃ ꯆꯥ ꯌꯥꯝ ꯌꯨꯝ ꯌꯥꯝ ꯊꯤꯔꯁꯨ ꯂꯩ ꯊꯥꯕꯅꯤꯅ ꯂꯩꯁꯨ ꯐꯖꯩ ꯐꯖꯍꯜꯂꯦꯅ ꯑꯗꯨꯅ ꯂꯩꯗꯨꯅ ꯌꯨꯝ ꯐꯖꯍꯟꯕꯅꯦꯕ ꯌꯥꯝ ꯊꯥꯅꯩ ꯑꯗꯨ ꯐꯖꯩ꯫
ꯑꯧ
ꯅꯣꯏꯗꯤ ꯀꯩꯅꯣ ꯇꯧꯗ꯭ꯔꯣ ꯂꯣꯛ ꯉꯁꯥꯏ ꯑꯈꯣꯏ ꯑꯥ ꯀꯩꯅꯣ ꯆꯥꯏꯌꯦ ꯀꯥꯎꯕꯨ ꯀꯥꯎꯔꯦ ꯑꯂꯨꯒ ꯈꯥꯃꯦꯟ ꯆꯥꯏ ꯅꯪꯗꯤ?
ꯑꯣ ꯑꯈꯣꯏ ꯉꯁꯥꯏ ꯃꯥꯏꯔꯦꯟ ꯃꯇꯣꯟꯗꯣ ꯑꯗꯨꯒ ꯉꯥ ꯀꯧꯇꯥꯒ ꯊꯣꯡꯉ ꯆꯥꯏ꯫
ꯑꯦꯍ ꯑꯗꯨꯕꯨ ꯍꯥꯎꯕ꯭ꯔꯣ?
ꯍꯥꯎꯏ꯫
ꯁꯤ ꯌꯥꯝ ꯅꯨꯡꯉꯥꯏꯅꯦ ꯑꯗꯨꯗꯤ
ꯀꯣꯛꯇꯥ ꯉꯥ ꯃꯆꯥꯗꯣ ꯑꯗꯨꯝ ꯍꯥꯞ ꯁꯨꯝ ꯍꯥꯞꯆꯟꯕ
ꯑꯩ ꯊꯣꯡꯕ ꯅꯠꯇꯦꯗ
ꯈꯣꯏꯗꯤ ꯈꯪꯉꯦꯗ ꯅꯪ ꯊꯣꯡꯉꯝꯃꯣꯏ꯫ ꯑꯩꯈꯣꯏ ꯍꯟ ꯍꯟꯗꯛ ꯂꯥꯛꯀꯗꯕ ꯊꯥꯡꯖꯥꯁꯦ
ꯑꯥ
ꯇꯥꯕ ꯏꯆꯦꯒ ꯃꯃꯥꯟꯅ ꯏꯆꯦꯒ ꯃꯃꯥꯟꯅꯕꯤ ꯈꯣꯏꯗꯀꯣ
ꯑꯥ
ꯀꯣꯏꯕ ꯆꯠꯂ ꯀꯔꯤ ꯀꯔꯤꯅꯣ ꯊꯛꯄ ꯆꯥꯕ ꯇꯧꯔꯨꯗꯣꯏꯅꯦ ꯚꯥꯏ꯫
ꯑꯣ ꯅꯣꯏꯅ ꯆꯠꯇꯣꯏꯔꯣ?
ꯑꯈꯣꯏꯅꯤꯅ ꯆꯠꯇꯣꯏꯕ ꯍꯣꯏ ꯏꯃꯥꯟꯅꯕꯤꯗꯣ ꯑꯃꯈꯛ ꯂꯩ ꯃꯊꯟꯇ ꯂꯩꯕꯅꯦꯕ꯫ ꯑꯗꯨꯗ ꯆꯠꯂꯨꯁꯤ ꯍꯥꯏꯕ ꯑꯗꯨꯒꯤ
ꯆꯠꯂꯨꯆꯣ ꯀꯩꯅꯣ ꯑꯗꯨꯗꯤ
ꯍꯣꯏ ꯊꯥꯡꯖꯥ ꯅꯨꯃꯤꯠ ꯅꯨꯡꯊꯤꯟꯗ ꯆꯠꯇꯣꯏꯅꯦꯕ꯫ ꯑꯗꯨ ꯃꯃꯥꯟꯅꯕꯤꯁꯨ ꯒꯥꯔꯤ ꯃꯆꯥ ꯂꯩ ꯍꯥꯏꯕꯀꯣ ꯍꯣꯏ ꯊꯥꯡꯖꯥ ꯊꯥꯡꯖꯥ
ꯍꯣꯏ ꯁꯇꯔꯗꯦꯗꯣ
ꯆꯠꯂꯨꯁꯤ ꯍꯥꯏꯌꯦ ꯆꯠ ꯇꯥꯔꯦꯅ ꯎꯄꯥꯏ ꯂꯩꯇꯦ ꯀꯣꯏꯕ ꯈꯣꯠꯄ ꯇꯧꯗ꯭ꯔꯗꯤ
ꯃꯔꯨ ꯑꯣꯏꯅ ꯆꯥꯕꯅꯤ ꯆꯥꯕꯩ ꯊꯧꯔꯝꯅꯤ꯫
ꯅꯠꯇꯦ ꯑꯩ ꯆꯥ ꯑꯩ ꯍꯧꯖꯤꯛꯀꯥꯟ ꯆꯥꯕ ꯉꯝꯗ꯭ꯔꯦ ꯀꯔꯤꯅꯣ ꯅꯪ ꯈꯪ ꯍꯧꯖꯤꯛꯀꯥꯟ ꯑꯆꯥ ꯄꯣꯠꯁꯨ ꯑꯩꯈꯣꯏꯗ ꯄꯩꯔ ꯊꯝꯃꯦꯕ ꯅꯪꯁꯨ ꯎꯔꯝꯃ ꯅꯍꯥꯟꯁꯨ ꯑꯩꯈꯣꯏꯅꯤ ꯏꯆꯦ ꯑꯩꯈꯣꯏꯅꯤ ꯑꯆꯥꯄꯣꯠ ꯂꯩꯕꯗꯣ ꯀꯣ
ꯑꯥ
ꯂꯤꯁꯤꯡ ꯑꯃꯒꯤꯅꯦ ꯑꯆꯥꯄꯣꯠ ꯂꯩꯔꯛꯑꯒ ꯊꯝꯃꯤꯁꯦ ꯚꯥꯏ ꯗꯨꯀꯥꯟꯒꯤ ꯇꯥꯏꯞꯇ
ꯂꯩꯕꯩꯅꯦ ꯆꯥꯅꯤꯡꯗ꯭ꯔꯤꯗꯣ
ꯑ ꯍꯧꯖꯤꯛꯇꯣ ꯌꯥꯝ ꯂꯩ ꯍꯣꯔꯦꯟ ꯐꯨꯠꯇꯣ ꯊꯥꯔꯛꯀꯦꯕ ꯌꯥꯝ ꯂꯩꯌꯦ ꯑꯗꯣ ꯃꯦꯒꯤꯁꯨ ꯀꯣ ꯌꯥꯝ ꯂꯩꯌꯦ ꯗꯨꯝ ꯕꯤꯁ ꯀꯦꯠꯁꯨ ꯅꯨꯡꯊꯤꯟꯒꯨꯝꯕꯗ ꯑꯩꯅ ꯆꯥꯅꯤꯡꯉꯗꯤ ꯍꯥꯏꯅ ꯄꯤꯀꯦꯠ ꯇꯔꯨꯛ ꯇꯔꯦꯠ ꯂꯩꯌꯦꯕ ꯈꯣꯏꯅꯤꯗꯣ
ꯑ
ꯑꯥ ꯌꯥ ꯉꯁꯥꯏꯁꯨ ꯃꯦꯒꯤ ꯄꯤꯀꯦꯠ ꯑꯅꯤ ꯑꯩꯅ ꯊꯣꯡꯉ ꯆꯥꯈ꯭ꯔꯕꯅꯦꯕ
ꯅꯊꯟꯗ
ꯍꯣꯏ ꯍꯥꯏ
ꯑ ꯌꯥꯝꯃꯟꯕꯒꯤ ꯇꯟꯕꯗ‌ꯣ ꯈꯪꯕ꯭ꯔꯥ
ꯑꯥ
ꯌꯦꯔꯨꯝꯁꯨ ꯃꯥꯗꯤ ꯄꯣꯠ ꯂꯩꯕꯁꯦ ꯃꯥꯁꯦ ꯂꯤꯛꯄꯒꯨꯝꯕ ꯑꯣꯏꯗꯕ ꯍꯥꯏꯗꯤ ꯂꯩꯕ ꯀꯥꯟꯗ ꯌꯥꯝ ꯌꯥꯝ ꯂꯩꯕ ꯃꯤ ꯂꯩꯌꯦꯅ
ꯑꯥ
ꯑꯗꯨꯝꯃ ꯑꯣꯏꯕꯒꯤꯅꯦꯕ ꯑꯁ ꯂꯩꯕꯗꯤ ꯎꯄꯥꯏ ꯂꯩꯗ‌ꯦ ꯃꯥꯅ ꯂꯩꯔꯤꯁꯦ
ꯗꯨꯀꯥꯟꯁꯨ ꯅꯣꯏ ꯆꯠꯄ ꯆꯠꯊꯣꯛ ꯆꯠꯁꯤꯟ ꯇꯜꯂꯝꯅꯤꯌ‌ꯦ ꯑꯗꯨꯅꯁꯨꯅꯦ
ꯍꯣꯏ ꯑꯗꯨꯃꯥꯏꯅ ꯇꯧꯋꯦ ꯑꯗꯣ ꯑ ꯑꯆꯥꯄꯣꯠꯌ‌ꯣꯝꯕ ꯀꯔꯤ ꯀꯔꯤ ꯑꯆꯥꯄꯣꯠ ꯑꯩꯈꯣꯏꯅ ꯆꯥꯅꯤꯡꯉꯗꯤ ꯍꯦꯛꯇ ꯃꯤꯅꯤꯠ ꯃꯉꯥꯔꯣꯝꯗ ꯂꯥꯛꯑꯦꯕ ꯏꯁ ꯑꯩꯈꯣꯏ ꯑꯩꯈꯣꯏ ꯑꯅꯤ ꯊꯟ ꯑꯩꯈꯣꯏ ꯏꯊꯠ ꯑꯩꯈꯣꯏꯅꯤ ꯈꯛꯇꯁꯨ ꯀꯦꯛꯁꯦ ꯀꯦ ꯖꯤ ꯇꯪꯈꯥꯏ ꯂꯧꯔ ꯆꯥꯔꯤꯅꯦ ꯕꯥꯔꯗꯦꯁꯨ ꯅꯠ ꯇ‌ꯦ ꯀꯥꯏꯝꯇ ꯂꯧꯠ ꯂꯩꯇ‌ꯦꯕ ꯁꯨꯝꯅ ꯁꯨꯝ ꯀꯛꯑꯒ ꯆꯥꯕ
ꯅꯣꯏꯅꯆꯦ ꯅꯕꯥꯏꯅꯤ ꯅꯣꯏꯅꯆꯦ ꯄꯩꯁꯥ ꯊꯣꯛꯏꯁꯤꯗꯤ
ꯍꯣꯏ ꯃꯥ ꯃꯥ ꯊꯣꯛꯄꯅꯤꯅ ꯃꯥꯁꯨ ꯑꯥ ꯑꯗꯨꯝ ꯀꯩꯅꯣ ꯅꯨꯡꯉꯥꯏꯕ ꯍꯥꯏꯕ ꯃꯥꯁꯦ ꯃꯊꯟꯇ ꯌꯥꯝꯅ ꯅꯨꯄꯤ ꯑꯣꯏꯕꯒꯤ ꯅꯨꯡꯉꯥꯏꯕ ꯍꯥꯏꯕꯁꯦ ꯃꯉꯣꯟꯗ ꯂꯩꯔꯦꯕ ꯑꯦ ꯂꯩꯁꯥꯕꯤ ꯑꯣꯏꯔꯤꯉꯩꯒꯤ ꯇꯁꯦꯡꯅ ꯅꯨꯡꯉꯥꯏꯕ ꯍꯥꯏꯕꯁꯦ ꯃꯉꯣꯟꯗ ꯂꯩꯔꯕꯅꯦ ꯚꯥꯏ
ꯅꯨꯡꯉꯥꯏꯔꯝ ꯗ‌ꯣꯏꯅꯦ ꯑꯥ
ꯑꯗ‌ꯣ ꯑꯗꯣ ꯃꯊꯪꯒꯤ ꯊꯪ ꯂꯥꯜꯂꯁꯨ ꯐꯤꯔꯣꯟꯒꯨꯝꯕ ꯌꯦꯡꯉꯨꯁ‌ꯦ ꯍꯥꯏꯌꯦ
ꯌꯦꯡꯉꯨꯆꯣ ꯀꯩꯅꯣ
ꯍꯣꯏ ꯌꯦꯡꯗꯣꯏꯅꯦ ꯑꯩ ꯅꯍꯥꯟ ꯅꯪꯅ ꯘꯍꯥꯔꯤ ꯑꯃ ꯂꯩꯕꯗꯣ ꯑꯥ ꯂꯤꯁꯤꯡ ꯀꯌꯥ ꯄꯤꯕ꯭ꯔꯥ ꯀꯥꯎꯈ꯭ꯔꯦ
ꯑꯩ ꯘꯔꯤ ꯂꯩꯗꯦꯍꯦ
ꯑꯦ ꯅꯍꯥꯟ ꯑꯈ‌ꯣꯏꯅꯤ ꯂꯩꯁ‌ꯦ ꯍꯥꯏꯅ ꯇꯧꯕꯗꯣ ꯆꯥꯝꯃꯉꯥꯒꯨꯝꯕ ꯑꯣꯏꯕꯅꯤꯀꯣ
ꯅꯠꯇ‌ꯦ ꯂꯤꯁꯤꯡ ꯑꯃ
ꯑꯣ ꯑꯩ ꯍꯧꯖꯤꯛꯀꯥꯟ ꯑꯅꯧꯕ ꯑꯃ ꯂꯩꯒꯦꯅꯗꯤ ꯇꯧꯕꯅꯦꯕ ꯑꯅꯤ ꯑꯅꯤ ꯂꯩꯍꯧꯒꯦ ꯇꯧꯕ ꯃꯆꯥ ꯑꯃꯒ
ꯁꯤꯁ ꯑꯃ ꯑꯃꯕꯨꯛ ꯀꯥꯏꯅ‌ꯣ ꯍꯥꯥꯏꯒꯥꯏ ꯑꯅꯤꯒ ꯂꯩ ꯄꯩꯁꯥ ꯄꯥꯏꯔ‌ꯦꯅꯦ ꯅꯪ ꯑꯩꯅ ꯈꯔ ꯄꯨꯒꯦꯗꯤ ꯌꯥꯗꯦꯕ ꯅꯪ
ꯅꯪꯅ ꯅꯠꯇꯦ ꯑꯃꯗꯨꯗꯤ ꯏꯆꯦꯅ ꯂꯩꯕꯤꯗꯣꯏꯅꯦ ꯃꯆꯥ ꯑꯃꯀꯣ ꯃꯆꯥꯗꯤ ꯃꯥ ꯂꯩꯗꯣꯏꯕ ꯑꯃꯅ ꯑꯩ ꯂꯩꯗꯣꯏꯕ ꯃꯥ ꯍꯧꯖꯤꯛ ꯅꯪꯅ
ꯌꯥꯏ ꯌꯥꯏ ꯑꯗꯨ ꯑꯗꯨ ꯋꯥ ꯍꯥꯏꯕꯁꯨ ꯌꯥꯏ ꯑ ꯅꯍꯥꯟ ꯑꯩꯅ ꯏꯃꯥꯟꯅꯕꯤ ꯃꯄꯥ ꯂꯩꯕꯗꯣ
ꯑꯥ
ꯑꯗꯣ ꯑꯩꯅ ꯊꯥꯕꯅꯦꯕ ꯐꯖꯕ꯭ꯔꯥ ꯍꯥꯏꯅ
ꯑ
ꯑꯗꯣ ꯑꯗꯨ ꯑꯗꯨꯝ ꯐꯖꯩꯌꯦꯗꯤ ꯍꯥꯏ ꯇꯥꯡꯗꯤ ꯇꯥꯡꯉꯦꯕ
ꯀꯌꯥ ꯄꯤ ꯂꯩꯔꯤꯉꯩꯏꯗ ꯈꯔ ꯇꯥꯡꯕꯗꯣ ꯗꯣꯝ ꯂꯩꯒꯦ ꯂꯩꯍꯧꯌꯣ ꯃꯦꯛ
ꯎꯝꯕꯅꯦꯕꯀꯣ
ꯑ
ꯑꯗꯨꯗꯤ ꯑꯗꯨꯝ ꯇꯥꯡꯕꯁꯦ ꯑꯗꯨꯝ ꯂꯩꯔꯒ ꯀꯨꯏꯅ ꯁꯤꯖꯤꯟꯅꯕꯅꯗꯤ ꯐꯩꯌꯦꯕ
ꯍꯣꯏ
ꯁꯤ ꯍꯟꯖꯤꯟ ꯍꯟꯖꯤꯟ ꯂꯩꯕꯗꯤ ꯉꯝꯗꯦꯅꯦ ꯑꯈꯣꯏꯗꯤ
ꯑꯣꯏ
ꯑꯗꯨꯒꯤ ꯑꯗꯨꯃꯥꯏꯟ ꯇꯧꯁꯤꯔꯥ ꯍꯥꯏꯅ ꯈꯟꯗꯤ ꯈꯟꯕ
ꯅꯪ ꯑꯅꯤ ꯂꯩꯗꯣꯏ ꯁꯔꯨꯛꯄꯨꯗꯤ
ꯍꯦ ꯑꯃꯗꯨꯗꯤ ꯃꯥꯅ ꯂꯩꯕꯤꯗꯨꯏꯅꯤꯍꯦ ꯃꯥꯅ ꯑꯁ ꯍꯧꯖꯤꯛꯀꯥꯟꯗꯤ ꯂꯩꯕꯤ ꯃꯥ ꯀꯔꯤ ꯂꯩꯕꯤꯌꯣꯔꯗꯤ ꯍꯥꯏꯌꯦꯕꯀꯣ ꯑꯁ ꯑꯩ ꯈꯪꯗꯦ ꯑꯩꯅ ꯃꯥꯁꯦ ꯃꯥꯗꯤ ꯑꯅꯤ ꯑꯍꯨꯝ ꯂꯩꯌꯦꯕ ꯃꯥꯒꯤꯁꯤꯗ
ꯑ
ꯃꯖꯨ ꯁꯤꯟ ꯁꯤꯟꯂ ꯍꯥꯄ ꯆꯠꯂ ꯂꯩꯝꯅꯦ ꯂꯩꯁꯥꯕꯤꯒꯤꯅꯤ ꯍꯣꯏ ꯂꯩꯁꯥꯕꯤꯒꯤ ꯅꯨꯡꯉꯥꯏꯕ ꯆꯥꯡ ꯍꯥꯏꯕꯁꯨ ꯁꯤꯅꯤ
ꯃꯥꯅꯤ
ꯑꯩꯈꯣꯏꯁꯨ ꯂꯩꯁꯥꯔꯤꯉꯩꯗ ꯅꯨꯡꯉꯥꯏ ꯅꯣꯏꯁꯨ ꯃꯔꯛꯇꯗꯤ ꯀꯣꯏꯕ ꯂꯥꯛꯑꯣ ꯅꯨꯉꯥꯏꯊꯣꯛꯁꯦ
ꯕꯤꯖꯤꯅ ꯃꯔꯣꯟ ꯑꯃ ꯀꯩꯅꯣ ꯀꯥꯡ ꯃꯌꯥꯝꯖꯤꯕꯣ
ꯏꯃꯥꯟꯅꯕꯤ ꯋꯥ ꯄꯦꯠꯄꯤꯗꯨꯗꯤ ꯐꯣꯟ ꯇꯧꯔꯛꯇ꯭ꯔꯕꯣ
ꯅꯍꯥꯟ ꯅꯣꯡꯃ ꯑꯃ ꯁꯥꯟꯅꯩꯌꯦ ꯑꯗꯨ ꯃꯥꯥꯟꯅ ꯏꯕꯥꯟꯅꯤꯗꯣ ꯁꯝ ꯁꯥꯎꯔꯒ ꯕꯨ ꯂꯩꯔꯝꯃꯤ
ꯑꯣ
ꯑꯩꯅ ꯁꯥꯎꯅꯨ ꯈꯣꯠꯅꯨ ꯍꯥꯏꯒꯤꯕꯅꯦ ꯍꯣꯏ
ꯑ
ꯅꯪꯒꯤ ꯑꯩꯅ ꯌꯦꯡꯉꯣ ꯍꯥꯏꯕꯗꯨ ꯌꯦꯡꯉꯕ
ꯑ ꯌꯦꯡꯉꯦ ꯑꯩ ꯌꯦꯡꯕ ꯍꯩꯇꯦꯗꯕ ꯚꯥꯏ ꯒ꯭ꯌꯥꯟ ꯇꯥꯗꯦꯗ
ꯑꯥꯔꯣꯏ ꯅꯪ ꯑꯃ ꯀꯔꯤꯅꯣ ꯀꯔꯤꯝꯇ ꯌꯦꯡꯖꯟꯗ꯭ꯔꯤꯁꯤꯕꯣ
ꯑꯗꯣ ꯍꯣꯔꯦꯟ ꯏꯆꯦꯒ ꯌꯦꯡꯉꯒꯦ ꯌꯦꯡꯅꯤ ꯌꯦꯡꯉꯦꯕ ꯒ꯭ꯌꯥꯟ ꯇꯥꯗꯦꯕ
ꯎꯝ
ꯑꯗꯣ ꯅꯪ ꯗꯥꯎꯟꯂꯣꯗ ꯇꯧꯈ꯭ꯔꯕꯣ
ꯀꯩꯅꯣ
ꯊꯥꯒꯗꯧꯕ ꯆꯦ ꯆꯦ ꯊꯥꯒꯗꯧꯕ ꯆꯦꯗꯣ
ꯑꯗꯣ ꯐꯪꯗ꯭ꯔꯤꯌꯦ ꯅꯪꯖꯨ
ꯐꯪꯉꯦ ꯍꯥꯏꯌꯦ ꯉꯁꯤꯗꯒꯤ
ꯉꯁꯤ ꯐꯪꯉꯝꯒꯤꯔꯣꯏꯌꯦ
ꯑꯗꯨꯝ ꯏꯆꯦꯅ ꯃꯃꯥꯟꯅꯕꯤ ꯈꯣꯏ ꯈꯣꯠꯊꯣꯏ ꯍꯥꯏ ꯑꯩꯅ ꯏꯆꯦꯅ ꯅꯪ ꯅꯣꯏ ꯂꯥꯛꯀꯦꯔꯥ ꯈꯣꯠꯀꯦꯔꯥ ꯍꯥꯏꯕꯟ ꯅꯣꯏ ꯂꯥꯛꯄ ꯌꯥꯒꯦꯔꯥ ꯍꯪꯕꯅꯦꯕ ꯇꯥꯕ꯭ꯔꯣ ꯑꯗꯨ ꯑꯦ ꯂꯥꯛꯑꯣꯏ ꯅꯣꯏ ꯂꯥꯛꯀꯦꯔꯥ ꯍꯥꯏꯅ ꯍꯪꯕꯅꯦ ꯑꯗꯨ ꯂꯛ ꯇꯧꯗꯤ ꯃꯥꯜꯂꯦ ꯈꯣꯠꯇꯦ ꯍꯥꯏ
ꯍꯣꯏ ꯀꯩꯅꯣ ꯁꯦꯟꯇꯔ ꯄꯤꯕꯗꯨꯔꯣ ꯅꯪꯅ ꯍꯥꯏꯁꯦ
ꯍꯣꯏ ꯍꯣꯏ ꯍꯣꯏ
ꯑꯗꯨꯗꯤ ꯍꯞꯇꯥ ꯑꯃ ꯋꯥꯠꯂꯤꯀꯥꯟꯗ ꯄꯤꯔꯛꯀꯅꯤ ꯍꯥꯏꯕꯅꯦ
ꯑꯗꯨꯅꯦ ꯑꯩ ꯅꯣꯏ ꯑꯁꯦ ꯇꯥꯔꯛꯀꯦꯔꯥ ꯍꯥꯏꯅ ꯍꯪꯕ ꯇꯥꯔꯛꯑꯣꯏꯗ ꯍꯥꯏꯑꯦ ꯍꯣꯏ ꯑꯗꯨꯗ ꯑꯗꯨꯝ ꯇꯥꯗꯣꯏꯅꯤ ꯍꯥꯏꯌꯦ ꯃꯤꯁꯨ ꯍꯣꯢ
ꯍꯥꯟꯅ ꯏꯔꯥꯡ ꯇꯧꯔꯤꯉꯩꯗꯕꯨꯗꯤ ꯀꯩꯅꯣ ꯇꯥꯍꯟꯗꯦ ꯍꯥꯏꯕꯅꯦꯕ ꯁꯤꯗ
ꯑꯣ ꯑꯣ ꯍꯧꯖꯤꯛꯎꯗꯤ ꯇꯥꯍꯟ ꯇꯥꯍꯟꯑꯅꯤꯅ
ꯍꯧꯖꯤꯛꯇꯤ ꯇꯥꯍꯜꯂꯦ ꯍꯥꯏꯕꯅꯤ
ꯑꯥ ꯃꯅꯨꯢ ꯋꯥꯠꯄꯦꯠꯄꯗꯁꯨ ꯇꯧꯕ ꯀꯨꯏꯔꯦ ꯍꯦ ꯐꯪꯗꯕ
ꯍꯣꯏ ꯑꯁ ꯃꯥꯁꯨ ꯇꯧꯔꯛꯇꯦꯗ ꯍꯥꯏꯖꯕ ꯋꯥꯅꯤ
ꯍꯣꯏ ꯃꯥ ꯑꯗꯨꯅꯦ ꯃꯥꯅ ꯇꯧꯔꯛꯇ꯭ꯔꯒ ꯑꯩꯈꯣꯏꯕꯨ ꯁꯥꯎꯕꯗ ꯇꯧꯔꯛ ꯇꯧꯔ ꯂ ꯩꯕꯅꯦꯕ